ꯍꯜꯂꯣ
ꯃꯔꯨꯞ ꯍꯥꯏꯕꯤꯌꯨ
ꯑꯥ ꯃꯔꯨꯞꯄꯨ ꯀꯥꯏꯗ ꯂꯩꯕꯤꯒꯦ ꯅꯦꯠꯋꯥꯛ ꯌꯥꯗꯕ ꯃꯥꯜꯂꯦ ꯈꯣꯟꯖꯦꯜꯗꯣ ꯈꯔꯗꯤ ꯅꯨꯡꯉꯥꯏ
ꯑꯥ ꯃꯔꯨꯞ ꯅꯦꯠꯋꯥꯛ ꯌꯥꯗꯕ ꯅꯠꯆꯥꯗꯦ ꯈꯣꯟꯖꯦꯜ ꯖꯦ ꯈꯤꯇꯪ
ꯅꯨꯡꯉꯥꯏꯇꯕꯒꯤꯅꯤ ꯑꯗꯣ ꯌꯥꯔꯦ ꯍꯧꯖꯤꯛꯇꯤ ꯃꯔꯨꯞ ꯃꯌꯦꯛ ꯁꯦꯡꯅ ꯇꯥꯕꯤꯔꯕ꯭ꯔꯥ
ꯇꯥꯏ ꯇꯥꯏ ꯇꯥꯏ ꯑꯩꯅ ꯉꯥꯡꯕꯗꯤ ꯇꯥꯔꯕꯣ
ꯑꯥ ꯇꯥꯖꯩ ꯇꯥꯖꯩ ꯃꯔꯨꯞ ꯃꯔꯨꯞꯅ ꯉꯥꯡꯉꯤꯕꯗꯨ ꯃꯌꯦꯛ ꯁꯦꯡꯅ ꯇꯥꯕ ꯐꯪꯖꯩ ꯑꯗꯨ ꯃꯔꯨꯞ ꯏꯈꯪꯡ ꯈꯪꯍꯧꯗꯅ ꯅꯨꯃꯤꯗꯥꯡ ꯑꯁꯤꯗ ꯉꯁꯥꯏꯗꯒꯤ ꯐꯣꯟ ꯇꯧꯕꯤꯔꯛꯂꯤꯅ ꯀꯔꯤ ꯋꯥꯔꯤ ꯁꯅꯥꯁꯤꯒꯦ
ꯀꯩꯅ ꯁꯨꯝ ꯇꯧꯕꯅꯤ ꯑꯥ ꯕꯣꯜ ꯉꯥꯏꯕ ꯑꯣꯏꯅ ꯑꯩꯁꯦ ꯁꯨꯝ ꯋꯥꯔꯤ ꯋꯥꯇꯥꯏ ꯉꯥꯏꯍꯥꯛ ꯇꯧꯔꯒ ꯀꯔꯤ ꯀꯔꯤ ꯐꯤꯂꯝ ꯀꯔꯤ ꯀꯔꯤ ꯌꯦꯡꯁꯤꯒꯦ ꯈꯣꯠꯁꯤꯒꯦ ꯀꯔꯤ ꯀꯔꯤ ꯊꯥꯒꯠꯁꯤꯒꯦꯗꯅ ꯁꯨꯝ ꯇꯧꯖꯔꯛꯄꯅꯤ
ꯑꯥ ꯑꯐꯕ ꯊꯕꯛꯅꯤ ꯃꯇꯝ ꯃꯥꯡꯍꯟꯗꯕ ꯃꯔꯨꯞꯅ ꯕꯣꯜꯒꯤ ꯋꯥꯔꯤꯁꯤ ꯀꯃꯥꯏꯅ ꯋꯥꯈꯜꯗ ꯍꯧꯖꯤꯛ ꯍꯧꯖꯤꯛ ꯇꯥ ꯑꯩꯒꯤ ꯃꯥꯝꯃ ꯑꯃꯅ ꯑꯩꯉꯣꯟꯗ ꯁꯥꯎꯔꯛꯂꯝꯕꯒꯤ ꯋꯥꯔꯤꯅꯦ ꯑꯗꯨꯝ ꯇꯝꯖꯒꯦ ꯌꯥꯏꯀꯣ ꯃꯔꯨꯞ
ꯇꯝꯕꯤꯌꯨ ꯇꯝꯕꯤꯌꯨ
ꯍꯥꯏꯗꯤ ꯃꯔꯨꯞꯅ ꯁꯨꯝ ꯅꯝꯃꯤꯕꯗꯣ ꯇ ꯋꯥꯅ ꯆꯅ ꯋꯥꯇ ꯁꯩꯅ ꯇꯧꯔꯀꯅꯤ ꯂꯧꯕꯅꯤ ꯑꯩꯅ ꯍꯧꯖꯤꯛ ꯍꯧꯖꯤꯛ ꯂꯩꯔꯤꯉꯩꯒꯤ ꯂꯩꯔꯤꯉꯩꯁꯤꯗ ꯐꯣꯟ ꯇꯧꯕꯤꯔꯛꯑꯝꯅꯦ ꯑꯩꯒꯤ ꯃꯃꯥꯕ ꯑꯃꯅ ꯃꯥꯁꯦ ꯑꯗꯨꯝ ꯑꯗꯨꯃꯥꯏꯅ ꯍꯤꯗꯥꯛ ꯀꯛꯆꯜꯂꯒꯗꯤ ꯋꯥꯈꯜ ꯈꯤꯇꯪ ꯍꯥꯏꯗꯤ ꯉꯁꯉꯕꯗ ꯈꯤꯇꯪ ꯋꯥꯕꯅꯦ ꯍꯥꯏꯖꯕ ꯇꯥꯔꯦ ꯑꯗꯨꯕꯨ ꯁꯦꯝꯦꯝꯕ ꯅꯧꯔꯒ ꯉꯥꯡꯅꯕꯤꯕ ꯇꯥꯔꯒꯗꯤ ꯀꯔꯤꯁꯨ ꯍꯥꯏꯉꯥꯏ ꯂꯩꯇꯦ ꯑꯩꯅ ꯍꯥꯏꯖꯅꯤꯡꯉꯤꯕꯁꯦ ꯑꯩ ꯌꯥꯝꯅ ꯍꯩꯔꯨꯕꯒꯤꯗꯤ ꯅꯠꯇꯦ ꯑꯗꯨꯕꯨ ꯑꯩꯅ ꯇꯧꯖꯈꯤꯕꯁꯤꯡ ꯑꯗꯨꯇꯪ ꯖꯔꯀꯦ ꯑꯣ ꯁꯤꯡꯗꯧꯕꯅꯦ ꯃꯥꯅ ꯐꯣꯟ ꯇꯧꯔꯛꯇꯦ ꯑꯗꯨꯒ ꯃꯥꯁꯤ ꯇꯁꯦꯡꯕ ꯉꯦꯁꯤ ꯀꯨꯔꯅꯤ ꯍꯥꯏꯗꯤ ꯃꯦꯁꯤꯗ ꯌꯥꯝ ꯉꯧꯖꯕ ꯍꯥꯏ ꯃꯥ ꯑꯃꯅꯦ ꯍꯥꯏꯖꯕ ꯇꯥꯔꯦ ꯑꯗꯨꯕꯨ ꯑꯩꯗꯤ ꯑꯣ ꯑꯗꯨ ꯑꯗꯨꯕꯨ ꯌꯥꯝ ꯉꯥꯎꯖꯕ ꯃꯤꯁꯛ ꯑꯃꯅꯤ ꯑꯩ ꯑꯣꯥꯗ ꯉꯥꯎꯋꯦ ꯍꯥꯏꯗꯨꯅ ꯑꯩ ꯉꯁꯤ ꯆꯠꯇꯕ ꯑꯗꯒꯤ ꯄꯥꯝꯗꯕ ꯈꯣꯠꯇꯕ ꯂꯩꯇꯦ ꯃꯁꯤꯁꯤꯁꯨ ꯍꯩꯕ ꯍꯣꯠꯅꯕ ꯀꯟꯕ ꯑꯃꯅꯤ ꯑꯗꯨꯒ ꯑꯩꯅ ꯁꯨꯝ ꯄꯥꯝꯖꯔꯨꯕꯒꯤ ꯇꯔꯥꯟꯗꯣ ꯄꯥꯝꯖꯕꯒꯤ ꯋꯥꯅꯤ ꯀꯩꯁꯨ ꯀꯥꯏꯗꯦ ꯃꯁꯤꯁꯤ ꯄꯥꯝꯕꯤꯕꯗ ꯑꯗꯨꯒ ꯑꯩꯈꯣꯏꯒꯤ ꯃꯥꯃꯒꯤ ꯋꯥꯈꯜꯂꯣꯟꯗ ꯃꯔꯩ ꯇꯧꯅꯤꯡꯕꯒꯤ ꯋꯥꯈꯜꯂꯣꯟ ꯑꯃ ꯆꯦꯜꯂꯒ ꯉꯥꯡꯉꯛꯄ ꯍꯥꯏꯕ ꯇꯥꯔꯦꯅꯦ ꯑꯗꯨꯗ ꯑꯩꯁꯨ ꯃꯔꯩ ꯇꯧꯒꯦ ꯍꯥꯏꯔꯒꯗꯤ ꯍꯣꯏ ꯃꯔꯩ ꯇꯧꯕꯁꯦ ꯌꯥꯝꯅ ꯅꯨꯡꯉꯥꯏ ꯐꯣꯟꯒꯤ ꯃꯔꯝꯗ ꯃꯔꯩ ꯇꯧꯅꯕ ꯀꯩꯁꯨ ꯀꯥꯏꯗꯦ ꯑꯈꯪꯕ ꯃꯆꯦꯟ ꯇꯧꯅꯕ ꯃꯇꯝꯗ ꯌꯥꯝ ꯊꯤꯅ ꯅꯨꯡꯉꯥꯏꯒꯅꯤ ꯑꯇꯥꯕꯁꯤꯡꯅꯁꯨ ꯂꯧꯁꯤꯡ ꯑꯣꯏꯒꯅꯤ ꯍꯥꯏꯖꯔꯤꯕ ꯕꯣꯟꯁ ꯏꯈꯪ ꯈꯪꯗꯕ ꯃꯤ ꯑꯃꯈ ꯑꯈꯪꯕ ꯃꯤ ꯃꯌꯥ ꯀꯔꯤ ꯇꯧꯅꯕꯗ ꯑꯈꯪꯕ ꯃꯤꯗꯨꯅ ꯀꯩꯗꯧꯉꯗ ꯆꯨꯝꯕ ꯉꯝꯃꯣꯏ ꯑꯈꯪꯕ ꯑꯅꯤ ꯃꯔꯩ ꯇꯧꯅꯕ ꯇꯥꯔꯒꯗꯤ ꯆꯨꯝꯕ ꯉꯝꯅꯗ꯭ꯔꯒꯁꯨ ꯇꯥꯕꯗ ꯌꯥꯝꯅ ꯅꯨꯡꯉꯥꯏꯒꯅꯤ ꯁꯥꯎꯅꯕ ꯌꯥꯎꯔꯣꯏ ꯈꯠꯅꯕ ꯌꯥꯎꯔꯣꯏ ꯇꯥꯕꯗ ꯌꯥꯝꯅ ꯅꯨꯡꯉꯥꯏꯔꯅꯤ ꯑꯗꯒꯤ ꯂꯧꯁꯤꯡ ꯑꯦꯟꯇꯔꯇꯦꯟꯃꯦꯟ ꯍꯥꯏꯖꯕ ꯇꯥꯔꯦ ꯑꯗꯨꯕꯨ ꯃꯥꯃꯁꯦ ꯑꯩꯒꯤ ꯃꯥ ꯍꯣꯏ ꯃꯁꯤ ꯌꯥꯝꯅ ꯄꯥꯝꯖꯩ ꯇꯧꯔꯅ ꯑꯃꯁꯨꯡ ꯕꯣꯟꯒꯤ ꯃꯔꯝꯗ ꯀꯥ ꯍꯦꯟꯅ ꯈꯪꯕ ꯑꯗꯨ ꯑꯣꯏꯗꯕ ꯃꯝꯕ ꯑꯃꯅꯤ ꯎꯝ ꯃꯔꯨ ꯑꯣꯏꯅ ꯉꯥꯡꯉꯤꯁꯤꯗ ꯅꯣꯏ ꯁꯦꯡꯅ ꯇꯥꯕꯤꯗꯅꯅꯤ
ꯇꯥꯏ ꯇꯥꯏ ꯇꯥꯏ
ꯑꯗꯨꯃꯥꯏꯅ ꯇꯧꯕ ꯃꯥꯃꯅꯦ ꯑꯗꯨꯅ ꯑꯩꯗꯣ ꯋꯥꯗꯣ ꯈꯤꯇꯪ ꯁꯦꯝꯅ ꯁꯦꯝꯅ ꯉꯥꯡꯈꯤ ꯍꯥꯏꯖꯕ ꯇꯥꯔꯦ ꯍꯥꯏꯕꯗꯤ ꯃꯥꯅ ꯍꯪꯉꯦ ꯑꯩꯁꯦ ꯍꯣꯔꯦꯟꯁꯦ ꯕꯣꯟ ꯌꯦꯡꯒꯗꯣꯏꯔꯥ ꯍꯪꯉꯤ ꯗꯥꯅ ꯌꯦꯡꯒꯅꯤꯅ ꯍꯥꯏ ꯔꯃꯅ ꯍꯥꯏꯔꯤꯕꯁꯦ ꯑꯩꯛ ꯅꯪꯗꯤ ꯍꯔꯥꯟꯕꯣ ꯐ꯭ꯔꯦ ꯅꯠꯇ ꯑꯗꯨꯅ ꯇꯨꯔꯥꯟꯗꯨꯗ ꯇꯣꯍꯥꯟꯗꯨꯗ ꯊꯥꯗ ꯄꯣꯇꯨꯀꯜꯗ ꯊꯥꯗ ꯑꯣꯏꯔꯝꯒꯅꯤ ꯍꯥꯏ ꯁꯤꯗ ꯑꯩꯅ ꯁꯨꯝ ꯑꯩ ꯍꯣꯏ ꯑꯩꯅ ꯃꯗꯨꯗꯩꯗꯨꯗ ꯏꯃꯥꯟꯅꯕ ꯑꯃ ꯑꯣꯏꯔꯝꯕ ꯇꯥꯔꯒꯗꯤ ꯍꯣꯏ ꯊꯥꯗꯣꯏꯅꯤꯅ ꯍꯥꯏꯔꯒ ꯌꯦꯠꯅꯕ ꯍꯧꯕ ꯌꯥꯏꯑꯕ ꯑꯗꯨꯗ ꯑꯩꯅ ꯍꯥꯏ ꯑꯩꯗꯤ ꯍꯣꯔꯦꯟ ꯑꯩꯒꯤ ꯄ꯭ꯂꯦꯁꯤꯗꯤ ꯑꯩ ꯇꯁꯦꯡꯅꯁꯨ ꯍꯥꯏꯕꯅꯤꯀꯣ ꯍꯣꯔꯦꯟꯒꯤ ꯄ꯭ꯂꯦꯁꯤꯗꯤ ꯑꯩ ꯀꯅꯥꯝꯇ ꯊꯥꯕ ꯉꯝꯖꯔꯣꯏꯅ ꯍꯥꯏ ꯀꯗꯃ ꯅꯪꯒꯤꯗ ꯐꯣꯇꯣ ꯀ ꯐꯅꯤ ꯅꯪ ꯄꯣꯔꯇꯨꯒꯜꯗ ꯊꯥꯔꯣ ꯑꯩ ꯀ꯭ꯔꯣꯁꯤꯌꯥꯗ ꯊꯥꯔꯒꯦ ꯑꯗꯨꯒ ꯀꯥꯕ ꯀꯥꯗꯕ ꯌꯦꯡꯉꯁꯤ ꯑꯗꯨꯒ ꯃꯥ ꯍꯪꯆꯤꯠ ꯂꯥꯛꯀꯅꯤ ꯂꯥꯛꯄꯗꯨꯗ ꯋꯥꯔꯤ ꯁꯥꯟꯅꯁꯤ ꯍꯥꯏ ꯍꯥꯏꯗꯤ ꯃꯔꯩꯗꯨꯗꯒꯤ ꯍꯧꯗꯣꯛꯐꯝ ꯈꯨꯊꯤꯗꯣ ꯑꯗ ꯑꯩꯁꯨ ꯅꯣꯛꯅꯤꯡꯉꯦ ꯍꯥꯏꯇꯥꯔꯦ ꯑꯗꯨꯗ ꯑꯩꯁꯨ ꯅꯣꯛꯎꯕꯁꯨ ꯌꯥꯔꯣꯏꯗꯕ ꯍꯥꯏꯗꯤ ꯑꯩꯒꯤ ꯏꯊꯛꯀꯤ ꯑꯍꯟꯅꯤꯅ ꯃꯔꯩ ꯊꯤꯔꯛꯂꯤꯕꯅꯤꯅ ꯃꯥꯁꯨ ꯍꯥꯏꯗꯤ ꯃꯔꯨꯞ ꯃꯄꯥꯡꯗ ꯃꯔꯩ ꯇꯧꯕꯗꯣ ꯉꯝꯃꯛꯇꯕꯒꯤ ꯑꯩꯉꯣꯟꯗ ꯐꯣꯟ ꯇꯧꯖꯔꯛꯄ ꯑꯣꯏꯔꯝꯕꯁꯨ ꯌꯥꯏ ꯑꯗꯨꯅ ꯑꯩꯅ ꯃꯗꯨꯗ ꯁꯥꯎꯔꯨꯕꯗ ꯑꯩꯅ ꯂꯥꯟꯒꯅꯦꯕꯀꯣ ꯑꯗꯨꯅ ꯑꯩ ꯁꯥꯎꯗ꯭ꯔꯦ ꯑꯗ ꯁꯁꯨꯃꯥꯏꯅ ꯍꯥꯏꯔꯦ ꯍꯣꯏ ꯑꯥ ꯃꯥ ꯃꯣꯕꯣꯅ ꯉꯁꯥꯢꯒꯤ ꯃꯥꯕꯣꯅ ꯑꯄꯥꯝꯕꯗꯨ ꯑꯗꯨꯝ ꯇꯧꯕꯤꯌꯨ ꯑꯗꯣ ꯑꯩ ꯍꯣꯔꯦꯟꯒꯤꯁꯤ ꯇꯁꯦꯡꯅ ꯑꯩ ꯀꯅꯥꯝꯇꯗ ꯊꯥꯖꯦ ꯑꯅꯤꯃꯀꯤ ꯃꯇꯨꯡꯗ ꯃꯅꯨꯡꯗ ꯑꯃꯅ ꯀꯥꯕ ꯃꯇꯝꯗ ꯑꯩ ꯑꯗꯨꯝ ꯍꯔꯥꯎ ꯍꯔꯥꯎ ꯈꯪꯉꯦ ꯑꯗꯨꯕꯨ ꯔꯣꯅꯥꯗꯣꯅ ꯄꯣꯔꯒꯗꯤ ꯑꯩ ꯌꯥꯝꯅ ꯅꯨꯡꯉꯥꯏꯔꯣꯏ ꯃꯔꯝꯗꯤ ꯍꯣꯏ ꯃꯥ ꯃꯨꯗꯤꯠꯁꯨ ꯋꯥꯔ꯭ꯜ ꯀꯞ ꯂꯧꯗꯦ ꯑꯗꯨꯕꯨ ꯔꯥꯅꯥꯗꯣꯗꯤ ꯋꯥꯔꯜ ꯀꯞ ꯂꯧꯕ ꯌꯥꯔꯕ ꯁꯥꯟꯅꯔꯣꯏ ꯑꯃꯅꯤ ꯑꯗꯨꯕꯨ ꯂꯧꯕ ꯐꯪꯂꯉꯛꯇꯕꯒꯤ ꯑꯩꯅ ꯃꯉꯣꯟꯗ ꯊꯥꯕꯅꯤ ꯑꯗꯨ ꯑꯩꯗꯤ ꯅꯈꯣꯏꯗꯤ ꯃꯦꯗ꯭ꯔꯤꯠꯀꯤ ꯄ꯭ꯂꯦꯌꯔ ꯌꯥꯎꯕ ꯃꯐꯝ ꯈꯨꯗꯤꯡꯒꯤ ꯁꯞꯄꯣꯔꯠ ꯇꯧꯋꯦꯅ ꯍꯥꯏꯖꯕꯅꯦꯕ ꯑꯗꯨꯗ ꯃꯥꯁꯦ ꯃꯈꯥ ꯇꯥꯈꯤꯗ꯭ꯔꯦ ꯍꯥꯏꯖꯕ ꯇꯥꯔꯦ ꯑꯣꯖꯥꯅ ꯑꯦ ꯑꯩꯈꯣꯏꯗꯤ ꯉꯁꯤ ꯈꯛꯇꯅꯤ ꯍꯥꯏꯔꯒ ꯑꯗꯨꯝ ꯂꯣꯏꯁꯤꯟꯈꯤꯕ ꯑꯩꯅ ꯉꯥꯡꯗ ꯃꯥꯁꯨ ꯃꯔꯩ ꯌꯦꯠꯄ ꯑꯃ ꯂꯩꯇꯕ ꯑꯗꯨꯗꯒꯤ ꯑꯩꯅ ꯑꯉꯥꯡꯗꯨꯗꯣ ꯈꯪꯕꯤꯕ ꯍꯥꯏꯇꯥꯔꯦꯅꯦꯀꯣ ꯑꯗꯨꯒꯤ ꯑꯩꯅ ꯉꯥꯡꯊꯣꯔꯛꯏꯕꯗꯨꯣ ꯍꯥꯏꯗꯤ ꯑꯉꯥꯡꯁꯤꯅ ꯉꯥꯡꯉꯛꯏꯕꯁꯨ ꯑꯍꯟ ꯑꯣꯏꯕꯗꯒꯤ ꯐꯅ ꯒ꯭ꯌꯥꯟ ꯇꯥꯗ꯭ꯔꯦ ꯍꯥꯏꯔꯒꯁꯨ ꯑꯍꯟ ꯑꯣꯏꯔꯛꯄ ꯍꯥꯏꯕꯁꯤ ꯀꯌꯥ ꯑꯃ ꯊꯦꯡꯅꯔꯛꯄꯅꯤꯅ ꯃꯣꯏ ꯑꯗꯨ ꯑꯩꯅ ꯑꯉꯥꯡꯗꯨꯗ ꯁꯛꯏꯕꯗꯣ ꯈꯪꯉꯦ ꯑꯗꯨꯅ ꯃꯈꯥꯗꯤ ꯇꯥꯔꯈꯤꯗꯦ ꯑꯗꯣ ꯁꯨꯃꯥꯏꯅ ꯇꯧꯔꯣ ꯉꯥꯅꯨ ꯊꯤꯔꯝꯃꯣꯀꯣꯜ ꯂꯣꯟꯅ ꯋꯥꯔꯤꯗꯣ ꯑꯣꯟꯊꯣꯔꯛꯑꯦ ꯑꯗꯨꯗꯨꯒ ꯃꯦꯁꯤ ꯇꯥꯕ ꯅꯨꯃꯤꯠ ꯑꯣꯏꯔꯝꯒꯅꯤ ꯑꯩꯅ ꯂꯥꯛ ꯑꯗꯨꯗ ꯑꯗꯨꯝ ꯏꯕꯥꯅꯤ ꯕꯣꯟ ꯌꯦꯡꯃꯤꯟꯅꯗꯣꯏꯅꯤ ꯍꯥꯏ ꯑꯗꯨꯒꯤ ꯅꯨꯃꯤꯠꯇꯨꯗ ꯑꯩ ꯀꯔꯤ ꯊꯣꯛꯇꯣꯏꯅꯣ ꯈꯪꯗꯦ ꯑꯩ ꯍꯥꯏꯗꯤ ꯈꯥꯡꯕ ꯀꯟꯕ ꯇꯥꯕꯅꯤ ꯑꯩꯗꯣ ꯃꯥꯅ ꯃꯦꯁꯤꯗꯣ ꯊꯥꯒꯠꯂꯒ ꯉꯔꯥꯡ ꯄ ꯑꯣꯏꯔꯒꯗꯤ ꯑꯩꯁꯨ ꯀꯔꯤꯁꯨ ꯍꯥꯏꯔꯣꯏ ꯍꯥꯏꯖꯕ ꯇꯥꯔꯦ ꯑꯗ ꯃꯥꯅ ꯁꯣꯏꯗꯅꯃꯛꯀꯤ ꯍꯥꯏꯗꯤ ꯑꯗꯨ ꯅꯨꯃꯤꯠꯇꯨ ꯍꯤꯗꯥꯛ ꯁꯣꯏꯗꯅ ꯊꯛꯀꯅꯤ ꯁꯣꯏꯗꯕ ꯂꯥꯛꯑꯗꯤ ꯊꯛꯄꯅꯤ ꯑꯗꯨꯅ ꯑꯍꯤꯡ ꯂꯦꯛꯀꯗꯕꯅꯤꯅ ꯑꯩꯁꯨ ꯑꯗꯨ ꯅꯨꯃꯤꯠꯇꯨꯒꯤꯗꯤ ꯏꯃꯥꯟꯅꯕ ꯑꯃ ꯀꯧꯔꯒ ꯊꯝꯖꯒꯅꯤ ꯍꯥꯏꯕꯗꯤ ꯑꯩꯒ ꯉꯥꯡꯅꯕ ꯌꯥꯔꯣꯏꯗꯕꯅꯤꯅ ꯆꯨꯝꯅ ꯆꯨꯝꯅꯥꯟꯅꯒꯗꯕꯗꯨꯅꯤ ꯃꯥꯅ ꯔꯣꯅꯥꯟꯗꯣ ꯁꯣꯏꯗꯅ ꯄꯜꯂꯒ ꯆꯥꯡꯗꯝꯅꯕꯒ ꯉꯥꯡꯀꯅꯤ ꯑꯗꯨꯕꯨ ꯑꯩꯅ ꯄꯥꯝꯖꯔꯤꯕꯗꯣ ꯉꯥꯡꯉꯛꯑꯒꯗꯤ ꯑꯩꯁꯨ ꯅꯨꯡꯉꯥꯏꯖꯗꯕ ꯍꯥꯏꯇꯥꯔꯦꯅꯦ ꯑꯗꯨꯅ ꯑꯗꯨꯃꯥꯏꯅ ꯇꯧꯕꯅꯤ ꯊꯝꯖꯒꯦ ꯃꯔꯨꯞ ꯈꯔ ꯁꯥꯡꯕꯨꯗꯤ ꯁꯥꯡꯉꯦ ꯈꯔ ꯃꯈꯥ ꯇꯥꯕꯗꯨ ꯃꯔꯨꯞꯅ ꯑꯗꯨꯝ ꯂꯣꯏꯁꯤꯟꯕꯤꯌꯨ
ꯀꯩꯁꯨ ꯀꯥꯏꯗꯦ ꯍꯥꯏꯗꯤ ꯑ ꯕꯣꯜꯒꯤꯗꯃꯛꯇ ꯃꯔꯩ ꯌꯦꯠꯅꯕ ꯍꯥꯢꯕꯁꯤ ꯑꯈꯣꯏ ꯈꯛꯇ ꯅꯠꯇꯦ ꯃꯥꯂꯦꯝ ꯄꯨꯝꯕꯗ ꯇꯧꯔꯤꯕꯅꯤ ꯑꯗꯨꯝ ꯃꯁꯤꯅ ꯀꯌꯥꯝ ꯇꯥꯛꯀꯦ ꯍꯥꯏꯕꯗ ꯍꯥꯏꯔꯤꯕ ꯃꯦꯁꯤ ꯑꯃꯁꯨꯡ ꯔꯣꯅꯥꯜꯗꯣ ꯃꯈꯣꯏ ꯑꯅꯤ ꯑꯁꯤ ꯑꯥ ꯍꯣꯏ ꯑꯩꯁꯨ ꯔꯣꯅꯥꯜꯗꯣꯒꯤ ꯐꯦꯅꯤ ꯑꯗꯨꯕꯨ ꯅꯨꯡꯁꯤꯕ ꯅꯨꯡꯁꯤꯗꯕ ꯑꯇꯣꯞꯄ ꯍꯩꯅꯕ ꯍꯩꯅꯗꯕ ꯇꯣꯛꯊꯣꯛꯈ꯭ꯔꯒ ꯃꯈꯣꯏ ꯑꯅꯤꯁꯤꯗꯅ ꯃꯥꯒꯤ ꯃꯁꯤꯁꯤꯒꯤ ꯄꯨꯣꯏꯒꯤ ꯁꯪꯁꯥꯔꯁꯤ ꯌꯥꯝꯅ ꯍꯦꯟꯅ ꯃꯥꯏ ꯄꯥꯛꯄ ꯑꯣꯏꯖꯕꯅꯤ ꯍꯣꯏ ꯍꯧꯈꯤꯕꯗ ꯑꯐꯥꯎ ꯑꯐꯥꯎꯕ ꯀꯌꯥ ꯑꯃ ꯂꯩ ꯑꯗꯨꯕꯨ ꯃꯈꯣꯏꯒꯤ ꯃꯇꯝꯗꯨꯗ ꯑꯩꯈꯣꯏꯒꯤ ꯐꯦꯟ ꯕꯦꯁ ꯈꯥꯏꯗꯣꯛꯑꯒ ꯑꯃꯒ ꯑꯃꯒ ꯅꯨꯡꯁꯤꯅꯗꯕ ꯍꯟꯊꯅ ꯉꯥꯡꯅꯕ ꯃꯁꯤ ꯀꯟꯅ ꯇꯧꯅꯔꯝꯗꯦ ꯈꯔ ꯃꯈꯩ ꯇꯧꯔꯔꯕꯁꯨ ꯑꯗꯨꯕꯨ ꯃꯦꯁꯤ ꯑꯃꯁꯨꯡ ꯔꯣꯅꯥꯜꯗꯣ ꯑꯁꯤ ꯑꯈꯣꯏꯒꯤ ꯒ꯭ꯔꯦꯇꯦꯁ ꯑꯣꯕꯔ ꯇꯥꯢꯝ ꯍꯥꯏꯇꯥꯔꯗꯤ ꯈ꯭ꯋꯥꯏꯗꯒꯤ ꯑꯊꯣꯏꯕ ꯁꯥꯟꯅꯔꯣꯏꯅꯤ ꯄꯣꯛꯒꯤ ꯍꯤꯔꯝꯗ ꯍꯥꯏꯕꯁꯤꯒꯤ ꯃꯇꯥꯡꯗ ꯑꯗꯨ ꯃꯔꯩ ꯌꯦꯠꯅꯗꯨꯅ ꯂꯥꯛꯏ ꯃꯔꯩꯁꯤ ꯇꯁꯦꯡꯅ ꯑꯃꯅꯁꯨ ꯉꯝꯅꯗꯦ ꯑꯃꯅꯁꯨ ꯉꯝꯅꯗꯦ ꯑꯗꯨꯕꯨ ꯋꯥꯈꯜ ꯇꯥꯗꯕ ꯀꯌꯥ ꯑꯃꯅ ꯒꯤ ꯐꯦꯟꯕ ꯑꯣꯏꯒꯦꯔꯥ ꯁꯤꯒꯤ ꯐꯦꯟꯕ ꯑꯣꯏꯒꯦꯔꯥ ꯕꯣꯣꯔꯒꯤ ꯃꯇꯥꯡꯗ ꯊꯣꯏꯗꯣꯛꯅ ꯈꯪꯕꯗꯤ ꯑꯣꯏꯗꯕ ꯀꯌꯥ ꯑꯃꯛꯄ ꯉꯥꯡꯗ ꯉꯥꯡꯅꯕ ꯑ ꯍꯟꯗꯛꯇꯁꯨ ꯊꯣꯛꯈꯤꯕꯗꯣ ꯕꯣꯠ ꯌꯦꯡꯃꯤꯟꯅꯕꯗ ꯃꯀꯣꯛꯀ ꯊꯥꯡꯅ ꯊꯤꯜꯜꯂꯤ ꯑꯗꯨꯅ ꯊꯥꯡꯅ ꯌꯥꯜꯂꯦ ꯍꯥꯏꯕ꯭ꯔꯥ ꯀꯩꯅꯣ ꯃꯩꯇꯩ ꯃꯆꯥ ꯑꯃ ꯀꯣꯀ ꯂꯝꯊꯤꯅ ꯁꯣꯛꯄ ꯉ ꯊꯥꯒꯠꯂꯛꯈꯤꯕꯅꯤ ꯃꯗꯨ ꯐꯠꯇꯦ ꯁꯨꯝꯅ ꯈꯠꯅꯕꯤꯕ ꯌꯥꯏ ꯑꯗꯨꯕꯨ ꯈꯠꯅꯕ ꯍꯧꯕꯤ ꯇꯧꯕ ꯌꯥꯗꯦ ꯈꯠꯅꯕ ꯍꯥꯏꯕꯅꯤ ꯈꯠꯅꯕꯗꯤ ꯌꯥꯗꯦ ꯃꯈꯣꯏꯅ ꯑꯩꯈꯣꯏꯒꯤꯗꯃꯛꯇ ꯈꯪꯕꯤꯔꯃꯛꯇ ꯅꯠꯇꯦ ꯑꯗꯨꯅ ꯑꯩꯈꯣꯏꯅ ꯁ꯭ꯋꯥꯏꯗ ꯄꯪꯍꯥꯠꯇ ꯍꯥꯗꯣꯛꯅꯕ ꯄꯟꯁꯤ ꯑꯩꯈꯣꯏ ꯄꯨꯄꯨꯗ ꯄꯨꯟꯅꯅꯕꯁꯤ ꯌꯥꯝ ꯀꯥꯟꯅꯗꯦ ꯋꯥꯔꯤꯩ ꯈꯔ ꯇꯧꯅꯔꯒꯁꯨ ꯑꯗꯨꯃꯥꯏꯅ ꯂꯥꯟꯅꯩ ꯑꯩꯈꯣꯏꯅ ꯅꯨꯡꯁꯤꯕꯒꯤ ꯇꯧꯖꯕꯅꯤ ꯍꯥꯏꯕꯗꯨ ꯑꯗꯨꯝ ꯀꯩꯁꯨ ꯀꯥꯏꯗꯦ ꯑꯩꯅꯁꯨ ꯑꯗꯨꯝ ꯃꯔꯩ ꯇꯧꯏ ꯑꯗꯨꯕꯨ ꯀꯥ ꯍꯦꯟꯅ ꯍꯦꯟꯖꯜꯂꯛꯄ ꯇꯥꯔꯒꯗꯤ ꯍꯥꯏ ꯏꯁꯤꯜꯂꯛꯇ꯭ꯔꯒꯗꯤ ꯃꯗꯨ ꯌꯥꯗꯦ ꯍꯥꯏꯕꯗꯤ ꯈꯪꯍꯟꯕ ꯐꯩ ꯑꯗꯨ ꯉꯁꯤ ꯊꯣꯛꯇꯅꯕ ꯌꯥꯔꯤꯉꯩ ꯀꯩꯅꯣ ꯇꯧꯒꯗꯕꯅꯤ ꯑꯗꯨ ꯈꯔꯅꯕ ꯍꯧꯔꯛꯑꯁꯨ ꯇꯨꯃꯤꯟꯅ ꯆꯥꯔꯒ ꯂꯩꯔꯒ ꯋꯥ ꯉꯥꯡꯗꯕ ꯃꯇꯝꯗ ꯉꯥꯡꯂꯛꯀꯗꯕ ꯃꯤꯁꯛ ꯑꯗꯣ ꯇꯟꯗꯅ ꯊꯣꯛꯈꯤꯕ ꯌꯥꯏ ꯏ ꯀꯥꯏꯔꯛꯄ ꯌꯥꯏ ꯑꯃꯗꯤ ꯋꯥꯔꯛꯀꯗ ꯑꯗꯨ ꯈꯨꯝꯃꯛꯇꯕꯗꯒꯤꯟꯅ ꯂꯩꯈꯤꯅꯤ ꯁꯤꯅꯤ ꯃꯔꯗꯨ ꯍꯥꯏꯖꯅꯤꯡꯕꯕꯨ ꯍꯥꯏꯗꯤ ꯇꯨꯃꯤꯃꯟꯅ ꯂꯩꯇꯣꯛꯄ ꯃꯤꯅ ꯉꯥꯡꯕꯗꯣ ꯊꯤꯅ ꯉꯥꯡꯉꯁꯨ ꯃꯇꯧꯁꯨ ꯇꯥꯁꯜꯂꯒ ꯂꯩꯕꯤꯌꯣꯕ ꯍꯥꯏꯗꯤ ꯅꯗꯤ ꯅꯣꯏ ꯋꯥꯥꯟꯗꯨꯗꯤ ꯀꯩꯗꯧꯒꯦ ꯃꯥꯗꯤ ꯄꯑ ꯑꯗꯨ ꯇꯧꯋꯦ ꯇꯦ ꯇꯥꯏꯕꯛ ꯐꯖꯅ ꯀꯥꯁꯨ ꯀꯥꯒꯅꯤ ꯑꯩ ꯃꯉꯣꯟꯁꯨ ꯂꯩꯅꯤ ꯀꯥꯕꯁꯨ ꯑꯣꯏꯁꯅꯨ ꯀꯩꯒꯨꯝꯕ ꯀꯥꯍꯧꯗꯕ ꯇꯥꯔꯒꯁꯨ ꯃꯍꯥꯛꯅ ꯑꯗꯨ ꯀꯥꯕ ꯉꯝꯗ꯭ꯔꯦ ꯑꯗꯨꯅ ꯃꯍꯥꯛ ꯃꯇꯝꯗꯨ ꯁꯥꯟꯅꯕ ꯅꯠꯇꯦ ꯁꯤꯗꯤ ꯃꯤ ꯇꯔꯥꯃꯥꯊꯣꯏ ꯆꯪꯅ ꯁꯥꯟꯅꯕꯅꯤ ꯑꯗꯨꯅ ꯑꯃꯒ ꯇꯔꯥꯃꯥꯊꯣꯏꯒ ꯁꯥꯟꯅꯕ ꯌꯥꯕ ꯅꯠꯇꯦ ꯂꯥꯏꯕꯛ ꯗꯥꯎ ꯍꯥꯏꯕꯁꯨ ꯂꯩ ꯑꯗꯨꯅꯤꯃꯛ ꯁꯥꯟꯅꯔꯒꯅꯤ ꯃꯄꯥꯒꯗ ꯅꯠꯇꯦ ꯑꯃꯇꯪꯅꯤ ꯀꯖꯤ ꯀꯗꯅꯤ ꯅꯅꯨꯡꯁꯤꯗ ꯅꯅꯨꯡꯁꯤꯗ ꯄꯨꯤꯅꯠꯇꯅꯉꯅ ꯃꯤꯅꯠꯇꯅ ꯍꯥꯏꯗꯤ ꯅꯍꯥꯛꯀꯤ ꯑꯔꯣꯏꯕꯐꯥꯎꯕ ꯀꯞ ꯁꯥꯟꯅꯕꯁꯤꯗ ꯃꯍꯥꯛꯁꯨ ꯍꯥꯏꯅꯤꯡ ꯑꯗꯨ ꯂꯧꯗꯨꯅ ꯌꯥꯝꯅ ꯃꯄꯨꯡ ꯐꯥꯕ ꯃꯍꯥꯛꯀꯤ ꯄꯨꯟꯁꯤ ꯇꯥꯡꯀꯠ ꯑꯃ ꯂꯝꯕꯤ ꯑꯃ ꯑꯣꯏꯍꯟꯅꯤꯡꯢ ꯍꯥꯏꯗꯤ ꯃꯍꯥꯛꯇꯧꯅ ꯍꯣꯠꯅꯖꯕ ꯗꯨꯅ ꯑꯩꯈꯣꯏꯒꯤ ꯍꯣꯠꯅꯖꯕ ꯈꯈꯥꯡ ꯀꯟꯕ ꯀꯌꯥ ꯑꯃ ꯃꯇꯧ ꯇꯝꯕꯗ ꯋꯥꯔꯒꯗꯕ ꯑꯗꯨꯒꯨꯝꯕ ꯃꯍꯥꯛꯀꯤ ꯃꯒꯨꯟꯅꯤ ꯍꯣꯏ ꯁꯥꯟꯅꯔꯣꯏ ꯈꯨꯗꯤꯡꯃꯛ ꯍꯣꯠꯅꯔꯛꯄ ꯉꯥꯛꯇꯅꯤ ꯑꯗꯨꯕꯨ ꯃꯍꯥꯛꯅ ꯊꯦꯡꯅꯔꯛꯈꯤꯕ ꯑꯋꯥꯕꯁꯤꯡ ꯑꯗꯨ ꯃꯌꯥꯝꯁꯨ ꯂꯣꯏ ꯈꯪꯕꯤꯔꯝꯒꯅꯤ ꯃꯔꯨꯞꯁꯨ ꯈꯪꯕꯤꯔꯝꯒꯅꯤ ꯑꯩꯅ ꯉꯥꯡꯉꯤꯕꯁꯤ ꯇꯥꯔꯤꯕ ꯅꯠꯇ꯭ꯔꯣ ꯃꯔꯨꯞ
ꯎꯝ ꯇꯥꯖꯔꯤ ꯇꯥꯖꯔꯤ ꯃꯔꯨꯞ ꯃꯈꯥ ꯑꯗꯨꯝ ꯇꯥꯕꯤꯌꯨ ꯃꯇꯝꯁꯤꯁꯨ ꯂꯣꯏꯁꯤꯜꯂꯛꯀꯗꯧꯔꯦ
ꯑꯩꯈꯣꯏ ꯑꯩꯈꯣꯏꯅ ꯄꯥꯝꯖꯕ ꯅꯨꯡꯁꯤꯖꯕ ꯁꯄꯣꯔꯠ ꯇꯧꯕꯗ ꯀꯩꯁꯨ ꯀꯥꯏꯗꯦ ꯇꯧꯏꯒꯨꯝꯁꯨꯡ ꯑꯇꯣꯞꯄ ꯁꯤꯗꯕꯒꯤ ꯊꯕꯛꯇꯤ ꯇꯣꯛꯁꯤ ꯑꯩꯈꯣꯏꯅꯁꯨ ꯁꯤꯊꯔꯛꯄ ꯇꯥꯔꯒꯗꯤ ꯃꯈꯣꯏꯒꯤꯁꯨ ꯑ ꯀꯌꯥ ꯑꯃ ꯂꯩ ꯍꯥꯏꯇꯥꯔꯦ ꯑꯗꯨ ꯄꯟꯕꯗ ꯍꯥꯏꯗꯤ ꯃꯌꯥꯝꯁ ꯑꯗꯣ ꯃꯁꯤꯗ ꯑꯄꯪꯕ ꯁꯥꯗꯅ ꯃꯔꯩ ꯀꯟꯅ ꯌꯦꯠꯅꯗꯨꯅ ꯑꯩꯈꯣꯏ ꯃꯁꯦꯟ ꯈꯠꯅꯕ ꯐꯠꯇꯦ ꯑꯩꯈꯣꯏ ꯃꯁꯦꯟꯅꯤ ꯅꯨꯡꯁꯤꯅꯁꯤ ꯇꯧꯏꯒꯨꯝꯁꯨꯡ ꯑ ꯈꯠꯅ ꯆꯩꯅꯕ ꯊꯣꯛꯇꯅꯕ ꯃꯔꯨꯞꯁꯨ ꯌꯥꯔꯤꯉꯩ ꯑꯩꯈꯣꯏꯒꯤ ꯋꯥꯈꯜ ꯇꯥꯗꯕ ꯃꯤꯒ ꯆꯤꯟꯅ ꯈꯨꯝꯗꯨꯅ ꯃꯥꯟꯅꯕꯤꯒꯅꯨ ꯇꯨꯃꯤꯟꯅ ꯑꯗꯨꯝ ꯂꯩꯊꯣꯛꯄꯤꯌꯨ ꯃꯈꯣꯏꯅ ꯍꯥꯏꯔꯛꯑꯁꯨ ꯍꯣꯏ ꯍꯣꯏ ꯍꯥꯏꯅ ꯍꯥꯔꯥꯎ ꯍꯔꯥꯎ ꯆꯠꯄꯤꯌꯨ ꯃꯇꯝꯗꯨꯗ ꯃꯈꯣꯏꯁꯨ ꯇꯟ ꯇꯣꯛꯈ꯭ꯔꯗꯕꯅꯤ ꯁꯤꯅꯤ ꯑꯩꯅ ꯍꯥꯏꯖꯅꯤꯡꯕ ꯐꯔꯦ ꯃꯔꯨꯞ ꯋꯥꯔꯤ ꯋꯥꯇꯥꯏꯁꯨ ꯇꯧꯔꯦ ꯑꯗꯣ ꯑ ꯃꯊꯪꯗꯁꯨ ꯀꯩꯀꯩꯩꯅ ꯁꯨꯝ ꯈꯟꯅꯁꯤ ꯊ ꯁꯤ ꯊꯝꯖꯔꯒꯦ ꯃꯔꯨꯞ
ꯐꯒꯅꯤ ꯃꯔꯨꯞ